ꯑꯧ
ꯑ ꯇꯥꯏ
ꯍꯧꯖꯤꯛꯇ ꯂꯩꯌꯦ
ꯎꯝ ꯍꯣꯏ ꯍꯧꯖꯤꯛꯇꯤ ꯅꯦꯠꯋꯥꯛ ꯐꯩꯌꯦꯕ ꯑꯗꯨꯒꯤ ꯑꯩ ꯀꯣꯜ ꯇꯧꯅꯤꯡꯕꯅꯦꯕ
ꯋꯥꯟꯗꯤ ꯅꯨꯡꯉꯥꯏꯔꯦ ꯎꯝ
ꯎꯝ꯫
ꯂꯥꯏ ꯅꯪꯒꯤ ꯅꯨꯄꯤ ꯅꯪꯒꯤ ꯏꯆꯥꯅꯨꯄꯤꯗꯤ ꯇꯨꯝꯕ꯭ꯔꯥ ꯂꯩꯔꯤꯕ꯭ꯔꯣ ꯍꯧꯖꯤꯛꯁꯨ
ꯍꯣꯏ ꯍꯧꯖꯤꯛꯅ ꯇꯨꯝꯈ꯭ꯔꯥꯕꯅꯤ ꯀꯨꯏꯗ꯭ꯔꯤ ꯑꯗꯣ ꯍꯧꯒꯠꯒꯦ ꯍꯧꯒꯠꯒꯦ ꯅ
ꯃꯥꯁꯨ ꯐꯖꯅꯥ ꯇꯨꯝꯗꯕ ꯃꯥꯂꯦ ꯍꯣꯏ
ꯎꯝ ꯀꯪ ꯌꯥꯝꯃꯤꯅꯥ ꯌꯥꯝꯕꯤꯒꯤꯀꯣ ꯆꯤꯜꯂꯦꯕꯅꯤ ꯕꯣ ꯑꯗꯨꯝ ꯑꯗꯨꯒꯤ ꯑꯩ ꯃꯅꯨꯡ ꯆꯪꯅꯤꯡꯈ꯭ꯔꯥꯕꯅꯦꯕ
ꯍꯣꯏ ꯑꯩꯈꯣꯏꯗꯁꯨ ꯀꯥꯡ ꯌꯥꯝ ꯂꯩꯩꯌꯦ
ꯀꯪꯅ ꯆꯥꯕꯗꯣ ꯑꯁ
ꯈꯣꯏ ꯏꯆꯥ ꯅꯨꯨꯄꯥꯁꯨ ꯀꯥꯡꯒꯤ ꯗꯥꯛ ꯈꯛꯇ ꯄꯨꯔꯒ ꯂꯩꯔꯦ꯫
ꯃꯥꯁꯨꯅꯦ ꯃꯥꯒꯤ ꯃꯥꯅꯦ ꯃꯥꯅꯦꯅ ꯁꯨꯃꯥꯏꯅ ꯍꯥꯏ ꯅꯪꯗꯤ ꯀꯥꯡꯒꯤ ꯈꯛꯇ ꯄꯨ ꯑ ꯂꯩꯅꯦ ꯀꯥꯡ ꯆꯥꯕ
ꯍꯨꯝ
ꯀꯥꯡꯒꯤ ꯗꯥꯛ ꯈꯛꯇ ꯅꯦ ꯑ ꯅꯨꯡꯇꯤ ꯀꯥꯡꯒꯤ ꯗꯥꯛ ꯀꯛꯇꯂꯩꯅꯦꯅ ꯃꯥꯒꯤ ꯃꯥꯅꯦꯅ ꯍꯥꯏꯕ ꯑꯗꯨꯝ ꯍꯥꯏꯕꯅꯦ ꯑꯗꯨꯝ ꯍꯣꯏ ꯈꯪꯗꯦ꯫ ꯌꯦꯡꯗ꯭ꯔꯥꯁꯨ ꯑꯗꯨꯝ ꯆꯥꯏ ꯃꯉꯣꯟꯅꯥꯗꯗꯤ ꯑꯩꯅ ꯍꯥꯏꯕ
ꯑꯩꯒꯤ ꯏꯆꯥꯅꯨꯄꯥꯗꯤ ꯃꯥꯒꯤ ꯂꯦꯛ ꯑꯅꯤꯗꯣ ꯀꯥꯡꯒꯤ ꯗꯥꯛ ꯉꯥꯛꯇ ꯉꯥꯏꯔꯦ
ꯎꯝ ꯀꯥꯡ ꯌꯥꯝꯃꯥꯟꯅꯤꯅ
ꯏ ꯀꫭ
ꯎꯝ ꯑꯗꯣ ꯍꯧꯖꯤꯛ ꯇꯤ ꯅꯨꯡꯁꯥ ꯁꯥꯕꯅꯤꯅ ꯍꯥꯄꯦꯟ ꯑꯩꯅ ꯂꯤꯠꯄꯤꯕꯒꯤꯀꯣ
ꯎꯝ꯫
ꯀꯥꯡꯒꯤ ꯗꯥꯛ ꯈꯛꯇ ꯂꯩ
ꯋꯥꯏꯠ ꯁꯤꯁꯨ ꯃꯔꯥꯡ ꯑꯃꯗꯤ ꯃꯥꯥꯏ ꯇꯤꯁꯥꯔꯒꯨꯝꯕ ꯑꯆꯧꯕ ꯍꯥꯞꯔꯗꯤ ꯂꯣꯡ ꯄꯦꯟꯁꯨ ꯍꯥꯞꯇꯕ ꯑꯗꯨꯃꯥꯏ ꯇꯧꯕꯤꯀꯣ ꯑꯩꯗꯤ ꯌꯥꯗ꯭ꯔꯦ ꯁꯃꯥꯟꯕꯒꯤ ꯃꯣꯏꯅꯁꯨ ꯂꯣꯡꯄꯦꯟꯒꯨꯝꯕ ꯍꯥꯝꯅꯤꯡꯗ꯭ꯔꯦ ꯍꯧꯖꯤꯛꯀꯥꯟꯗꯤ
ꯍꯣꯏꯅꯦ
ꯑꯗꯨ ꯍꯧꯖꯤꯛꯇꯤ ꯍꯥꯞꯄꯒ ꯂꯩꯔꯦ ꯍꯥꯞꯇ꯭ꯔꯥꯗꯤ ꯌꯥꯗ꯭ꯔꯦ ꯍꯧꯖꯤꯛꯀꯥꯟꯗꯤ ꯀꯥꯡꯒꯨꯝꯕ ꯀꯔꯤꯅꯣ ꯌꯥꯝ ꯌꯥꯝ ꯂꯩꯑꯦ ꯑꯩꯈꯣꯏꯗꯤ ꯀꯥꯡ ꯅꯠꯇꯕꯁꯨ
ꯎꯝ
ꯑꯗꯨꯒꯤ ꯎꯄꯥꯏ ꯂꯩꯇ꯭ꯔꯦ ꯎꯝ
ꯍꯨꯏ ꯌꯥꯝꯕꯒꯤꯅ ꯇꯨꯝꯕꯁꯨ ꯌꯥꯗꯦ ꯃꯄꯟ
ꯍꯣꯏ ꯍꯥꯏ ꯅꯣꯏꯗꯤ ꯅꯨꯡꯗꯥꯡꯗꯤ ꯀ꯭ꯔꯤ ꯏꯟꯁꯥꯡ ꯆꯥꯄꯤꯅꯣ ꯎꯝ ꯅꯣꯏ ꯅꯨꯡꯗꯥꯡꯗ ꯀ꯭ꯔꯤ ꯏꯟꯁꯥꯡ ꯆꯥꯒꯦꯔꯣ
ꯑꯁ ꯀꯡꯗꯦ ꯀꯔꯤ ꯑꯦꯟꯁꯥꯡ ꯇꯣꯟꯒꯦꯔꯥ
ꯍꯣꯏ ꯅꯪ ꯅꯈꯣꯏꯗꯤ ꯂꯩꯁꯥꯕꯤ ꯌꯥꯝꯅꯤꯅ ꯂꯩꯁꯥꯕꯤ ꯈꯣꯏꯅ ꯊꯣꯡꯔꯝꯅꯤ
ꯍꯣꯏ ꯈꯣꯏ ꯑꯗꯨꯝ ꯑꯃꯥ ꯃꯥ
ꯎꯝ
ꯅꯣꯏꯗꯤ ꯉꯁꯤꯗꯤ ꯍꯤꯟꯁꯥꯡ ꯑꯍꯥꯎꯕ ꯍꯤꯟꯁꯥꯡ ꯆꯥꯗꯣꯏꯅꯦꯍꯦ
ꯍꯣꯏ ꯉꯥꯁꯤꯗꯤ ꯆꯥꯌꯦ
ꯑꯗꯨ ꯐ꯭ꯔꯥꯏ ꯇꯧꯔꯒ ꯆꯥꯏ ꯑ ꯇꯨꯡꯉꯒ ꯆꯥꯒꯦꯔꯥ ꯅꯠꯇ꯭ꯔꯒꯅ ꯀꯥꯏꯅꯣ ꯇꯧꯔꯒ ꯇꯨꯟꯒꯦꯔꯣ
ꯅꯣꯒꯨꯝꯕ ꯍꯥꯞꯔꯒ ꯗꯨꯝ ꯁꯤꯝꯄꯜꯗ ꯊꯣꯡꯉꯦ
ꯎꯝ ꯑꯁꯤꯅ ꯍꯦꯟꯅ ꯍꯥꯎꯋꯦꯗ
ꯍꯣꯏ ꯗꯨ ꯍꯥꯞꯔꯒ ꯎꯁꯣꯏꯗꯣ ꯆꯠꯅꯤ ꯇꯧꯔꯒ ꯀꯣꯄꯤ ꯕꯣꯏꯜ ꯇꯧꯔꯒ ꯆꯠꯈ꯭ꯔꯒꯦ
ꯁꯣꯏꯁꯨ ꯍꯞꯄꯥ ꯅꯪꯅ ꯕꯣꯢꯜ ꯇꯧꯕ
ꯎꯝ ꯑꯁꯣꯏꯗꯤ ꯆꯠꯅꯤ ꯃꯤꯠꯈ꯭ꯔꯒꯦ ꯉꯥꯔꯤꯗ
ꯎꯝ ꯑ꯭ꯔꯦ ꯑꯩꯈꯣꯏꯁꯨ ꯑꯌꯨꯠꯇ ꯑꯗꯨꯝ ꯆꯠꯅꯤ ꯃꯦꯠꯔꯒ ꯆꯥꯏ
ꯍꯣꯏ ꯆꯠꯅꯤ ꯃꯠꯄꯗꯣ ꯌꯥꯝ ꯍꯥꯎꯋꯦ
ꯑꯗꯨ ꯀꯩꯅꯣ ꯑ ꯑꯝ ꯀꯔꯤ ꯃꯅꯥꯔ ꯎꯝ
ꯀ꯭ꯔꯤꯔꯥ
ꯑꯣ ꯍꯪꯒꯥꯝꯒꯤ ꯃꯅꯥꯅ ꯁꯤꯝꯕꯗꯣ ꯆꯠꯅꯤ ꯑꯃ ꯂꯩꯗꯅ ꯈꯪꯕ ꯑꯁꯤꯒꯨꯝꯕ ꯍꯥꯞꯔꯒ ꯆꯥꯞ ꯕ ꯍꯥꯎꯕꯅꯦ ꯅꯪꯉꯣꯟꯗ ꯂꯩ
ꯍꯣꯏ ꯂꯩꯇꯦ ꯑꯩꯗꯤ ꯍꯪ ꯒꯥꯝꯒꯤ ꯃꯅꯥ ꯍꯪꯒꯥꯝ ꯃꯅꯥꯒꯤ ꯃꯍꯤꯀꯣ
ꯑꯥ ꯃꯍꯤ ꯍꯣꯏ ꯆꯠꯅꯤ
ꯑꯩꯈꯣꯏꯗꯗꯤ ꯂꯩꯇꯦ
ꯎꯝ ꯑꯁꯤ ꯍꯥꯕꯔꯒ ꯆꯥꯏ ꯑꯩꯈꯣꯏꯗꯤ
ꯍꯥꯎꯕꯅꯤ ꯍꯣꯏ ꯍꯥꯎꯕ꯭ꯔꯣ
ꯍꯣꯏ ꯌꯥꯝ ꯍꯥꯎꯋꯦ ꯍꯥꯏꯕ ꯇꯥꯔꯦ
ꯍꯣꯏ
ꯎꯝ
ꯑꯣ ꯆꯠꯅꯤ ꯃꯦꯠꯄꯖꯦ ꯏꯟꯁꯥꯡ ꯊꯣꯡꯕꯁꯨ ꯍꯥꯎꯋꯦ ꯑꯗꯨꯁꯨ ꯆꯠꯅꯤꯅꯁꯨ ꯌꯥꯝ ꯍꯦꯟꯅ ꯍꯥꯎꯋꯤꯗ ꯍꯨꯝ ꯅꯣꯏꯗꯤ ꯊꯦꯡ ꯊꯦꯡꯅ ꯆꯥꯛ ꯆꯥꯕ꯭ꯔꯣ ꯅꯨꯡꯗꯥꯡꯗ
ꯍꯣꯏ ꯑꯦ ꯃꯟꯅꯦ ꯑꯥ ꯕꯖꯥꯔꯗ ꯂꯩꯕꯅꯤꯅ ꯃꯅꯦ ꯂꯥꯛꯄ ꯀꯥꯟꯗ ꯗꯨꯝ ꯂꯥꯛ ꯂꯥꯛꯑꯅꯤ ꯑꯗꯨ ꯏꯔꯨꯒꯅꯤ ꯑꯗꯨ ꯂꯣꯏꯕꯀꯥꯟꯗ ꯆꯥꯕꯒꯤ ꯊꯦꯡ ꯊꯦꯡꯅ ꯆꯥꯏꯌꯦ ꯍꯥꯏꯕ ꯇꯥꯔꯦ ꯁꯦꯚꯦꯟ ꯊꯥꯔꯇꯤ ꯒꯨꯝꯗ ꯁꯚꯦꯟ ꯊꯥꯔꯇꯤꯗꯥ ꯍꯦꯟꯕ ꯀꯥꯟꯗꯁꯨ ꯑꯗꯨꯝ ꯆꯥꯕ ꯌꯥꯎꯋꯦ ꯑꯩꯒꯨꯝꯕꯁꯨꯀꯣ ꯃꯥꯅ ꯊꯦꯡꯅ ꯍꯜꯂꯛꯑꯁꯨ
ꯑꯥ ꯅꯨꯡꯗꯥꯡꯒꯨꯝꯕ ꯆꯥꯛ ꯆꯥꯕ ꯂꯣꯏꯔꯒ ꯇꯨꯝꯕ ꯀꯥꯟꯗ ꯅꯣꯏꯗꯤ ꯅꯪꯗꯤ ꯆꯥꯛ ꯆꯥ ꯗꯕꯒꯨꯝ ꯇꯧꯕꯀꯣ ꯈꯣꯢꯗꯤ ꯉꯟꯕꯒꯤ
ꯑꯩꯈꯣꯏꯗꯤ ꯉꯟꯅ ꯆꯥꯛ ꯆꯥꯕꯅꯦ
ꯎꯝ ꯑꯣꯢ ꯅꯣꯏ ꯑꯅꯤꯗꯤ ꯃꯤ ꯑꯅꯤ ꯈꯛꯇ ꯂꯩꯗꯅ ꯉꯟꯅ ꯆꯥꯕꯅ ꯐꯕꯅꯦ ꯍꯧꯖꯤꯛꯇꯤ ꯇꯨꯝꯕ ꯃ ꯇꯝꯁꯨ ꯌꯥꯝꯗꯦꯗꯅ ꯑꯗꯨꯒꯤ ꯑꯁ ꯑꯩ ꯍꯧꯖꯤꯛ ꯇꯪ ꯐꯖꯅ ꯇꯨꯝꯗꯕꯒꯤ ꯋꯥꯢꯗ ꯑꯩꯒꯤ ꯃꯤꯠꯁꯨ ꯅꯥꯏ ꯑꯗꯣ ꯑꯩꯒꯤ ꯀꯩꯅꯣ ꯍꯛꯆꯥꯡꯁꯨꯀꯣ ꯈꯔ ꯅꯨꯡꯉꯥꯏꯇꯕꯒꯨꯝ ꯇꯧꯑꯦ ꯉ
ꯍꯥꯢꯗꯤ ꯑ ꯆꯥꯛ ꯆꯥꯕ ꯂꯣꯏꯔꯒ ꯐꯣꯟꯒꯨꯝꯕ ꯈꯔ ꯌꯦꯡꯟꯉꯗꯤ ꯑꯥ ꯆꯠꯈ꯭ꯔꯅꯤꯅꯦ ꯇꯨꯝꯅꯤꯡꯉꯥꯢ ꯃꯇꯝ
ꯎꯝ
ꯑꯍ ꯉꯟꯅ ꯆꯥꯔꯒ ꯑꯩꯈꯣꯏ ꯏꯆꯥꯈꯣꯏ ꯇꯨꯝꯕ ꯀꯥꯟꯗ ꯑꯩꯈꯣꯏꯒꯤ ꯆꯥꯟꯁ ꯂꯩꯌꯦꯕ ꯐꯣꯟ ꯌꯦꯡꯅꯤꯡꯉꯥꯏꯗꯤꯀꯣ
ꯎꯝ
ꯍꯣꯏꯅꯦ
ꯊꯦꯡꯅ ꯆꯥꯔꯦ ꯃꯇꯝ ꯂꯩꯇ꯭ꯔꯦ
ꯎꯝ ꯑꯗꯨ ꯅꯪꯒꯤ ꯃꯃꯥꯗꯣ ꯀꯨꯏꯅ ꯂꯩꯗꯣꯏꯔꯣ
ꯍꯨꯝ ꯍꯞꯇꯥ ꯑꯃꯗꯤ ꯂꯩꯈ꯭ꯔꯦ ꯍꯌꯦꯡ ꯑꯥ ꯆꯠꯈꯔ꯭ ꯅꯤ
ꯑꯣ
ꯒꯥꯔꯤ ꯂꯥꯛꯂ꯭ꯔꯗꯤꯀꯣ ꯍꯌꯦꯡ ꯒꯥꯔꯤ ꯆꯠꯀꯅꯤ ꯍꯥꯏꯕꯅꯦ ꯑꯩꯈꯣꯏꯔꯣꯝꯒꯤ ꯑꯗꯨꯗ ꯃꯨꯛꯀ ꯂꯥꯛꯄꯗ ꯆꯠꯀꯗꯧ ꯃꯥꯟꯅꯦ
ꯎꯝ ꯍꯣꯏꯅꯦ ꯇꯤ ꯂꯝꯕꯤꯁꯨ ꯈꯔ ꯐꯥ ꯆꯠꯄ ꯅꯨꯡꯉꯥꯏꯅꯤ
ꯍꯣꯏ ꯅꯨꯡꯉꯥꯏꯅꯤ
ꯎꯝ
ꯅꯣꯡ ꯆꯨꯔꯗꯤ ꯂꯝꯕꯤ ꯐꯠꯇꯕꯒꯤꯀꯣ ꯒꯥꯔꯤꯁꯤꯡꯁꯨ ꯆꯠꯅꯤꯡꯗꯕ ꯍꯧꯖꯤꯛꯀꯥꯟ ꯅꯨꯡꯁꯥ ꯁꯥꯕꯒꯤ ꯅꯨꯡꯉꯥꯏꯌꯦ
ꯎꯝ ꯍꯣꯏ
ꯅꯨꯡꯁꯥ ꯍꯥꯡꯕꯅꯤꯅ ꯉꯁꯤꯗꯤ ꯐꯤ ꯐꯎꯕꯁꯨ ꯂꯣꯏꯔꯦ ꯌꯥꯝ ꯅꯨꯡꯉꯥꯏꯔꯦ
ꯍꯣꯏ ꯐꯖꯅ ꯐꯧꯕꯤꯈ꯭ꯔꯦ ꯐꯖꯅ ꯁꯨꯔꯒ ꯀꯣꯕꯔꯁꯤꯡꯗꯣ ꯑꯌꯨꯛꯇ ꯁꯨꯕꯅꯦ
ꯑꯩꯁꯨꯅꯦ ꯂꯣꯏ ꯅꯃꯛ ꯑꯩꯗꯤ ꯑꯩꯗꯤ ꯉꯔꯥꯡ ꯁꯨꯌꯦ ꯑꯗꯣ ꯉꯔꯥꯡ ꯑ ꯗ꯭ꯔꯥꯏ ꯇꯧꯅꯤꯡꯉꯥꯏ ꯑ ꯂꯦꯇ꯭ꯔꯤꯛ ꯂꯧꯊꯣꯛ ꯄꯤꯒꯦꯀꯣ ꯑꯗꯨꯝ ꯐꯧꯕ ꯗ꯭ꯔꯥꯢ ꯇꯧ ꯇꯧꯔꯒ ꯑꯗꯨꯝ ꯐꯧꯕꯤ ꯀꯦ ꯈꯔ ꯀꯥꯡꯗꯦꯕ ꯑꯗꯨꯒꯤ ꯉꯁꯤꯅ ꯂꯣꯏꯅꯃꯛ
ꯄꯨꯕꯤꯕ ꯃꯈꯣꯏꯗꯣ ꯂꯣꯏꯅ ꯀꯪꯈ꯭ꯔꯦ
ꯎꯝ ꯎꯝ
ꯅꯣꯡ ꯆꯨꯕꯁꯨ ꯄꯦꯟꯒ꯭ꯔꯕꯀꯣ ꯅꯣꯡ ꯆꯨꯃꯥꯟꯕꯒꯤ ꯍꯣꯏ ꯅꯨꯡꯁꯥ ꯁꯥꯕꯅ ꯑꯩꯈꯣꯏꯒꯤꯗꯤ ꯅꯨꯡꯉꯥꯏ ꯁꯥꯗꯤ ꯁꯥꯏ ꯑꯗꯨꯕꯨꯁꯨ ꯅꯨꯡꯉꯥꯏ
ꯎꯝ ꯍꯣꯏ ꯁꯕꯗꯤ ꯌꯥꯝ ꯁꯥꯢ
ꯎꯝ ꯅꯣꯏꯔꯣꯝꯗꯁꯨ ꯁꯥꯔꯗꯤ ꯅꯨꯡꯉꯥꯏꯕ꯭ꯔꯣ
ꯍꯣꯏ ꯅꯨꯡꯉꯥꯏꯔꯦ ꯍꯥꯏꯕ ꯇꯥꯔꯦ
ꯍꯣꯏ
ꯅꯨꯡꯁꯤꯠꯗꯤ ꯅꯨꯡꯁꯤꯠ ꯂꯥꯛꯄꯒꯤꯀꯣ ꯉꯔꯥꯡꯒ ꯉꯥꯁꯤꯒ ꯅꯨꯡꯁꯤꯠ ꯂꯥꯛꯄꯒꯤ ꯂꯨꯡꯉꯥꯏꯌꯦ ꯍꯥꯏꯕ ꯇꯥꯔꯦ
ꯍꯣꯢ ꯅꯣꯏꯗꯤ ꯅꯨꯡꯗꯥꯡꯗ ꯀꯅꯥꯅ ꯊꯣꯡꯒꯦꯔꯣ ꯆꯥꯛ ꯑꯣ ꯇꯝꯃꯦꯁ
ꯍꯣꯔꯦꯟ ꯇꯨꯝꯒꯦ ꯂꯣꯢꯕ ꯀꯟꯗ
ꯍꯣꯏ
ꯎꯝ
ꯁꯥꯏ ꯁꯥꯢ ꯍꯧꯖꯤꯛꯁꯨ ꯌꯥꯝ ꯁꯥ ꯂꯩꯌꯦ ꯏꯔꯨꯗ꯭ꯔꯗꯤ ꯌꯥꯗ꯭ꯔꯦ
ꯑ ꯆꯥꯕꯒꯤ ꯇꯨꯝꯕ ꯃꯐꯝꯗ ꯇꯨꯝꯕ ꯌꯥꯗꯕ ꯌꯨꯝꯗꯀꯣ
ꯍꯣꯏ
ꯑꯩꯒꯤ ꯀꯥꯗ ꯇꯨꯝꯕ ꯌꯗꯕꯒꯤ ꯑꯩꯒꯤ ꯑ ꯏꯆꯥ ꯅꯄꯤꯁꯨ ꯍ
ꯅꯪꯒꯤ ꯀꯁꯨ ꯁꯥꯕ꯭ꯔꯥ
ꯍꯣꯏꯅꯦ ꯌꯨꯝ ꯆꯥꯛꯑꯦ
ꯑꯣ ꯍꯣꯏ ꯅꯣꯏꯒꯤꯁꯨ ꯇꯤꯟ ꯇꯤꯟ ꯅꯥꯛꯄꯒꯤ ꯏꯟꯀ꯭ꯔꯅꯦꯜ ꯇꯧꯕꯤꯀꯣ
ꯍꯣꯢ
ꯗꯨꯅꯤ
ꯌꯥꯝ ꯆꯥꯕꯅꯦ
ꯑꯦ ꯋꯥꯔꯦ ꯃꯄꯥꯟꯗ ꯑꯗꯨꯝ ꯂꯩꯄꯒꯤ
ꯋꯥꯢ ꯋꯥꯔꯝꯃꯅꯤ ꯑꯁ ꯅꯣꯡꯕꯨꯗꯤ ꯅꯨꯡꯉꯥꯏꯍꯦ ꯋꯥꯔꯤꯁꯕ ꯄꯥꯝꯃꯨꯏꯍꯦ
ꯍꯣꯏ ꯊꯣ ꯋꯥꯔꯦ ꯑꯩ ꯂꯦꯞꯄꯗꯣ ꯂꯦꯞꯅꯤꯡꯗ꯭ꯔꯦ
ꯄꯨꯟꯗ꯭ꯔꯤ ꯅꯪꯒꯤ ꯌꯨꯝꯗ ꯎꯝ ꯅꯪꯒꯤ
ꯇꯨꯝꯅꯤꯡꯉꯦꯗ ꯍꯧꯖꯤꯛ
ꯍꯣꯏ
ꯂꯦꯖꯤ ꯑꯣꯏꯔꯦ ꯀꯔꯤꯁꯨ ꯇꯧꯅꯤꯡꯕ ꯄꯣ ꯂꯩ ꯑ ꯂꯥꯛꯇ꯭ꯔꯦ ꯂꯥꯛꯇꯦ ꯍꯖꯤꯛ
ꯐꯃꯨꯡꯗ ꯇꯨꯝꯗꯕ꯭ꯔꯥ ꯇꯨꯝꯅꯤꯡꯗꯕ꯭ꯔꯣ
ꯑꯩ ꯂꯩꯇ꯭ꯔꯗꯤ ꯇꯨꯝꯃꯔꯣꯏ ꯑꯗꯨꯒꯤꯅꯦ ꯍꯦꯟꯅ ꯋꯥꯕꯗꯣ ꯑꯩꯅ ꯍꯦꯛ ꯍꯧꯒꯠꯄ ꯀꯥꯟꯗ ꯑꯗꯨꯝ ꯍꯧꯒꯠꯂꯛ ꯑꯅꯤ
ꯑꯥ
ꯑꯗꯨ ꯑꯌꯨꯠꯇ ꯈꯔ ꯐꯕꯀꯣ ꯑꯌꯨꯠꯇ ꯑꯩ ꯍꯧꯒꯠꯔꯁꯨ ꯆꯥꯛꯇꯣꯡꯕ ꯑꯃ ꯇꯨꯝꯕꯒꯤ ꯑꯗꯨꯝ ꯆꯥꯛꯇꯨꯡ ꯇꯨꯡꯕꯅꯤꯕ ꯑꯩꯁꯦ ꯑꯗꯨ ꯏꯚꯤꯅꯤꯡꯗꯗꯤ ꯀꯔꯤꯒꯤꯔꯥ ꯈꯪꯗꯦꯀꯣ
ꯎꯝ
ꯏꯇꯥꯟꯗ ꯇꯨꯝꯕ ꯏꯌꯥ ꯌꯥꯗꯕꯗꯣ ꯑꯩ ꯒ꯭ꯌꯥꯟ ꯇꯥꯗ꯭ꯔꯦ ꯏꯆꯥꯅꯨꯄꯤꯗ
ꯍꯣꯏ ꯅꯪ ꯌꯥꯝ ꯋꯥꯡꯒꯅꯤ ꯑꯗꯨꯝ ꯄꯨꯔ ꯂꯩꯔꯗꯤ ꯁꯥꯕ ꯀꯥꯟꯗꯀꯣ
ꯍꯣꯢ ꯑꯗꯨꯝ ꯇꯧꯕꯅꯦ ꯁꯥꯔꯁꯨ ꯎꯄꯥꯏ ꯂꯩꯇꯦꯗꯅ
ꯎꯝ ꯍꯣꯏ ꯃꯗꯤ ꯐꯃꯨꯡꯗ ꯐꯖꯅ ꯇꯨꯝꯈ꯭ꯔꯕꯒꯤ ꯅꯨꯡꯉꯥꯏꯅꯤ
ꯎꯝ ꯑꯗꯨꯗ ꯃꯥꯁꯦ ꯐꯖꯅ ꯇꯨꯝꯗ꯭ꯔꯗꯤ ꯑꯗꯨꯝ ꯅꯨꯡꯇꯤ ꯑꯣꯏꯌꯦꯕꯀꯣ ꯂꯩꯕ ꯅꯨꯡꯉꯥꯏꯇꯦꯕ ꯃꯥꯁꯦ ꯑꯗꯨꯝ ꯀꯞꯇꯦ ꯀꯒꯦ ꯑꯩꯒꯤ ꯏꯅꯥꯛꯇ ꯂꯥꯛꯀꯦ ꯂꯥꯛꯀꯦꯅ ꯑꯗꯨꯝ ꯐꯖꯥꯅ ꯇꯨꯝꯗꯔꯒ ꯁꯨꯃꯥꯏ ꯇꯧꯋꯦꯕ
ꯃꯥꯁꯨ ꯃꯃꯥꯎ ꯐꯪ ꯈꯔꯕ ꯃꯥꯜꯂꯦ
ꯎꯝ ꯑꯗꯨꯒꯤꯅꯦ ꯋꯥꯕꯗꯣ
ꯍꯣꯏ ꯃꯄꯥ ꯂꯥꯛꯑꯗꯤ ꯃꯄꯥꯕꯨ ꯃꯁꯥꯛ ꯈꯪꯒꯦꯔꯀꯣ ꯅꯪꯒꯤ ꯅꯆꯥ ꯅꯨꯄꯤꯗꯣ
ꯑꯁ ꯈꯗꯦꯗ ꯃꯥꯒꯤ ꯃꯀꯣꯟ ꯇꯥꯕ ꯀꯥꯟꯗ ꯈꯪꯒꯅꯤ
ꯍꯣꯏ ꯍꯣꯏ
ꯑꯗꯨꯝ ꯐꯣꯟ ꯋꯥꯔꯤ ꯁꯟꯅꯕ ꯀꯥꯟꯗꯗꯤ ꯑꯗꯨꯝ ꯃꯆꯥ ꯅꯨꯨꯄꯤꯗꯨꯁꯨ ꯑꯗꯨꯝ ꯀꯣꯜ ꯇꯧꯕ ꯀꯥꯟꯗ ꯁꯥꯟꯅꯕꯗꯤ ꯁꯥꯟꯅꯩ ꯑꯦꯕ ꯀꯣ ꯑꯗꯣ ꯅꯣꯛ ꯅꯣꯛꯂꯦ ꯅꯣꯛꯎ
ꯎꯝ
ꯂꯥꯛꯂꯒ ꯂꯩꯕꯀꯥꯟꯗ ꯑꯗꯨꯝ ꯅꯣꯛꯑꯦ
ꯎꯝ ꯈꯪꯈ꯭ꯔꯅꯤ ꯃꯣꯏꯁꯨ ꯃꯄꯥꯕꯨꯗꯤ
ꯎꯝ ꯈꯪꯗꯦ ꯃꯂꯥꯞꯄꯥ ꯀꯪꯗ ꯈꯪꯒꯅꯤ
ꯎꯝ ꯈꯪ ꯆꯅꯤ ꯃꯄꯥꯕꯨꯗꯤ ꯃꯣꯏꯗꯤ ꯈꯪꯉꯤ
ꯎꯝ ꯎꯝ ꯑꯄꯥꯟ ꯅꯠꯇꯦ
ꯎꯝ
ꯅꯣꯏ ꯍꯧꯖꯤꯛꯇꯤ ꯂꯤꯁꯥꯕꯤ ꯐꯥꯔꯦꯗꯅ ꯑꯗꯨꯒꯤ
ꯍꯣꯏ
ꯃꯤ ꯃꯤꯒꯤ ꯃꯆꯥꯛ ꯈꯪꯕꯥ ꯍꯧꯔꯦꯕ
ꯍꯣꯏ ꯍꯣꯏ ꯈꯪꯒꯅꯤ ꯅꯕꯥꯅꯤ ꯌꯨꯝꯅꯥꯛꯇ ꯑꯗꯨꯝ ꯂꯩꯅꯤꯡꯉꯅꯤ ꯃꯥ
ꯎꯝ
ꯑꯗꯨ ꯉꯔꯥꯡ ꯍꯌꯦꯡꯗꯤ ꯀꯔꯤ ꯇꯧꯗꯣꯏꯅꯣ ꯕꯖꯔ ꯆꯠ ꯅꯤꯡꯉꯥꯏ ꯂꯩꯕ꯭ꯔꯣ ꯂꯩꯇꯕ꯭ꯔꯣ ꯎꯝ
ꯃꯨꯛꯀ ꯋꯥꯔꯤ ꯁꯅꯥꯁꯤ
ꯍꯣꯏ ꯌꯥꯏ ꯑꯩꯅ ꯍꯥꯏꯕꯗꯣ ꯑꯩꯅ ꯍꯥꯏꯕꯗꯨ ꯇꯥꯎꯑꯣꯕ ꯑꯩꯖꯨ ꯇꯧ ꯏꯕꯅꯤꯗꯤ ꯇꯧꯁꯦ ꯍꯥꯏꯕ
ꯍꯣꯏ ꯃꯇꯝ ꯂꯩꯔꯗꯤ ꯇꯧꯋꯣꯌꯦ ꯑꯦ ꯑꯌꯨꯛꯇꯤ ꯆꯠꯄ ꯍꯧꯒꯠꯂꯒ ꯑꯃꯨꯛꯀ ꯃꯅꯥ
ꯎꯝ
ꯕꯦꯔꯥ ꯇꯧꯕꯒꯤ ꯃꯇꯝꯁꯨ ꯂꯩꯔꯣꯢꯗ ꯑꯩꯅ ꯑꯩꯅ ꯉꯟꯅ ꯍꯧꯒꯠꯔꯗꯤ ꯌꯥꯏꯗ
ꯎꯝ ꯍꯣꯏ ꯑꯩꯗꯤ ꯉꯟꯅ ꯍꯧꯒꯠꯄꯅꯦ ꯑꯁꯤ ꯇꯧ ꯀꯩ ꯀꯩꯅꯣ ꯇꯧꯅꯤꯡꯉꯥꯏ ꯇꯕ ꯌꯥꯝ ꯂꯩꯔꯗꯤꯀꯣ ꯎꯝ
ꯃꯤ ꯀꯔꯤꯁꯅꯥ
ꯑꯥ ꯑꯩꯒꯤ ꯏꯆꯅꯨꯄꯤ ꯍꯧꯒꯠ